ꯍꯥꯡ ꯑꯍꯥꯎꯕ ꯆꯥꯏ ꯑꯃꯨꯛ ꯍꯥꯏꯔꯛꯇꯧ ꯃꯥꯜꯂꯦ
ꯍꯥꯎꯇ ꯉꯁꯤꯗꯤ ꯌꯦꯟ ꯌꯦꯟ ꯊꯣꯡꯕ ꯑꯃꯗꯤ ꯌꯥꯎꯋꯦ ꯑꯗꯨꯒꯨꯝꯕꯗ ꯑꯍꯥꯎꯕꯩ ꯑꯍꯥꯎꯕ ꯆꯤꯡꯗ꯭ꯔꯦ ꯑꯩꯉꯣꯟꯗ
ꯑꯩꯅ ꯑꯩꯅ ꯍꯥꯟꯅ ꯍꯥꯏꯕꯒꯤꯅꯦꯕ ꯅꯠꯇ꯭ꯔꯥ
ꯅꯠꯇꯦ ꯁꯥ ꯉꯥꯁꯦ ꯑꯩꯉꯣꯟꯗ ꯑꯍꯥꯎꯕ ꯆꯤꯡꯗ꯭ꯔꯦꯕ
ꯎꯝ
ꯀꯗꯤ ꯀꯦ ꯀꯩ ꯃꯊꯦꯜ ꯇꯧꯏꯤꯅꯣ
ꯑꯩꯁꯨ ꯉ ꯌꯦꯟ ꯇꯧꯋꯦ
ꯎꯝ ꯍꯥꯎ ꯇꯅꯦ ꯑꯗꯨꯗꯤ
ꯑ ꯑꯩꯈꯣꯏꯗꯤ ꯍꯨꯏꯔꯦ ꯌꯦꯡꯒꯁꯤ ꯆꯥꯗꯕ ꯀꯨꯏꯔꯦ ꯑꯩꯈꯣꯏꯗꯤ ꯑꯦ ꯅꯣꯡꯕꯗꯨ ꯇ ꯐꯊꯣꯛ ꯆꯥꯕꯗꯤ ꯑꯗꯨꯝ ꯌꯥꯏꯗ ꯑꯗꯨꯒ ꯀꯨꯏꯔꯦꯕ ꯑꯩꯈꯣꯏꯗꯤ ꯃꯣꯔꯣꯛꯀ ꯊꯥꯛꯆꯤꯜꯂꯒ ꯃꯣꯔꯣꯛꯀ ꯊꯥꯛꯆꯤꯜꯂꯒ ꯀꯩ ꯀꯩꯅꯣ ꯑꯁ ꯃꯌꯥꯝ ꯊꯥꯛꯆꯤꯜꯂꯒ ꯆꯥꯕ ꯆꯝꯄꯨ ꯆ ꯆꯝꯄꯨ ꯈ ꯇꯪ ꯆꯥꯔꯕꯅꯤꯅꯀꯣ ꯉꯁꯤ ꯉꯁꯤ ꯈꯛꯇꯪ ꯆꯥꯕ ꯑꯃꯨꯛꯀ ꯍꯋ ꯍꯋꯦ ꯍꯋꯦ ꯑꯩꯈꯣꯏ ꯑꯩꯈꯣꯏꯅ ꯂꯣꯏꯕ ꯌꯦꯡꯉꯤꯗꯅ
ꯑꯦ ꯑꯗꯨꯗꯤ ꯀꯗꯥꯏꯗꯒꯤ ꯐꯪꯉꯤꯕ
ꯏꯁꯂꯍꯤ ꯔꯤꯅꯦꯅ ꯍꯥꯏ
ꯀꯗꯥꯏꯗ ꯌꯣꯟꯒꯦꯅꯦ ꯑꯩꯈꯣꯏꯅ ꯂꯣꯏꯕ ꯂꯣꯀꯦꯜꯒꯤ ꯂꯣꯀꯦꯜꯒꯤꯗꯤ ꯌꯣꯟꯗꯕꯅꯤꯗ
ꯑꯦꯁꯤꯌꯣꯜꯍꯦ
ꯇꯥꯏ ꯑꯣꯏꯟꯕ
ꯃꯁꯗ ꯋꯥꯔꯤꯜꯂꯤꯗꯨꯗꯤ
ꯑ ꯕꯖꯥꯔꯅ ꯂꯣꯏꯕꯅꯤꯅ ꯑꯗꯨꯅꯦ
ꯏꯁ
ꯑꯥꯎ ꯇꯝꯅꯤꯗꯣ
ꯑ ꯌꯨꯝꯗꯨꯝ ꯌꯨꯝꯒꯤ ꯍꯥꯏꯗꯤ ꯑꯩꯈꯣꯏꯒꯤ ꯌꯨꯝꯗ ꯂꯣꯏꯕ ꯌꯦ ꯅꯅꯤꯍꯥꯏꯕ ꯃꯣꯏ ꯗꯨꯀꯥꯟꯒꯤ ꯃꯆꯤꯟꯖꯥꯛꯇꯨ ꯄꯤꯖꯗꯕꯅꯤ ꯍꯥꯏꯌꯦꯕ
ꯑꯗꯨꯗꯤ ꯍꯥꯏꯕ ꯇꯥꯕꯅꯤ ꯀꯩꯅꯣ ꯑꯗꯨ ꯍꯥꯏꯗ꯭ꯔꯗꯤ ꯀꯃꯥꯏꯅ ꯅꯪ ꯂꯩꯒꯗ꯭ꯔꯣ ꯑꯗꯨ ꯍꯥꯏꯕꯒꯤ ꯅꯠꯇ꯭ꯔꯣ ꯅꯪ ꯂꯩꯔꯛꯏꯗꯨꯣ
ꯎꯝ ꯑꯗꯨ ꯑꯣꯏꯔꯁꯨ ꯌꯥꯏꯑꯕ ꯑꯩ ꯏꯁꯁꯥꯗꯣ ꯈꯪꯉꯦꯕ
ꯆꯥꯛ ꯌꯥꯝ ꯂꯥꯝꯃꯒ ꯆꯥꯕꯒꯤꯅꯦꯗ
ꯆꯥꯛꯇꯣ ꯈꯔ ꯈꯔ ꯇꯣꯏ ꯇꯣꯏꯅ ꯆ ꯆꯥꯎ ꯑꯗꯨ ꯑꯣꯏ ꯇꯔꯗꯤ ꯑꯗꯨꯒꯨꯝꯕꯗꯨ ꯊꯣꯡꯉꯁꯨ ꯍꯥꯎꯔꯣꯏꯗꯕꯅꯤ
ꯌꯥꯝ ꯇꯣ ꯑ ꯑꯗꯨꯝ ꯆꯥꯡꯉꯅꯤꯗ ꯍꯥꯏꯗꯤ ꯃꯇꯝꯗꯣ ꯃꯤ ꯆꯥꯕ ꯃꯇꯝꯗꯅꯤꯅ ꯆꯥꯏꯗꫭ ꯑꯈꫭꯏ ꯑꯩꯗꯤ ꯆꯥꯛ ꯊꯦꯡꯉꯦꯕ
ꯀꯅꯥꯅ ꯊꯣꯡꯉꯤꯅꯣ
ꯑꯦ ꯑꯩꯅ ꯊꯣꯡꯗ꯭ꯔꯗꯤ ꯀꯅꯥꯅ ꯊꯣꯡꯗꫭꯏꯕ
ꯑꯩ ꯅꯨꯄꯤ ꯊꫭꯡꯍꯜꯂꯗꯤ ꯅꯨꯄꯤꯗ ꯊꯣꯡꯍꯜꯂꯗꯤ ꯅꯪ ꯕꯦꯔꯥ ꯀꯥꯔꯦ ꯍꯥꯏꯕꯅꯤ
ꯀꯔꯤ
ꯅꯨꯄꯤꯗ ꯍꯧꯖꯤꯛ ꯇꯥꯛ ꯊꯣꯡꯍꯟꯕ ꯃꯇꯝ ꯅꯠꯇꯦꯕ
ꯑꯁ ꯀꯔꫭꯏꯗꯒꯤ ꯅꯨꯄꯤ ꯇꯧꯍꯟꯕꯅꫭꯗ ꯑꯩ ꯉꯥꯛꯇꯅꯦ ꯇꯧꯔꯤ
ꯑꫭ
ꯊꯕꯛ ꯊꯕꯛ ꯇꯧꯍꯟꯗꯦ
ꯀꯃꯥꯏꯅ ꯊꯕꯛ ꯇꯧꯍꯟꯒꯗꯣꯏꯅꯣ
ꯏꯐꯤ ꯁꯨꯕ ꯌꯨꯝ ꯁꯤꯠꯄ ꯌꯨꯝ ꯇꯩꯕ ꯋꯥꯏ ꯇꯩꯕ ꯑꯁ ꯑꯩꯅ ꯉꯛꯇꯅꯤ ꯀꯩꯅꫭ ꯍꯧꯔꯤꯁꯦ
ꯑꯆꯥ ꯕꯦꯔꯤ ꯒꯨꯗ ꯕꫭꯏ ꯇꯥꯔꯦꯅꯦ ꯑꯗꯨꯗꯤ
ꯎꯝ ꯂꯩꯕꯅꯦ ꯈꯔ ꯇꯧꯔꯛ
ꯨꯒꯨꯗ ꯕꫭꯏ ꯒꯨꯗ ꯕꫭꯏꯒ ꯒꯨꯠ ꯕꯣꯏ ꯈꯠꯇ ꯅꯠ ꯒꯨꯠ ꯕꯣꯏ ꯈꯠꯇ ꯅꯠꯇꯦ ꯕꯔꯤ ꯒꯨꯠ ꯕꫭꯏ ꯇꯥꯔꯦꯅꯤ
ꯃꯇꯝꯒꯤ
ꯈꯔ ꯅꯩꯔꯛꯅꯤꯕ
ꯎꯝ ꯇꯧꯔꯀꯅꯤ ꯍꯥꯏꯗꯤ ꯃꯇꯝ ꯃꯇꯝꯒꯤ ꯃꯇꯦꯡ ꯄꯥꯡꯅꯗ꯭ꯔꯗꯤ ꯀꯗꯥꯏꯗꯒꯤ ꯍꯤꯡꯃꯤꯟꯅꯒꯅꯤ
ꯇꯧꯒꯗꯕꯅꯦ ꯇꯧꯒꯗꯕꯅꯤ ꯅꯪꯅ ꯇꯧꯗꯒꯗꯤ ꯇꯧꯒꯗꯕ ꯃꯤ ꯂꯩꯇꯦ ꯇꯟꯕ ꯌꯥꯗꯦꯍꯦ ꯑꯗꯨꯒꯨꯝꯕ ꯊꯕꯛꯇꯤꯕꯨ ꯇꯜꯂꯗꯤ ꯑꯁ ꯂꯣꯏꯔꯦ ꯑꯩꯗꯤ ꯊꯟꯗꯅꯦ ꯊꯣꯡꯕ ꯊꯥꯛꯄ ꯑꯗꯨ ꯇꯧꯕ ꯑꯗꯥ ꯇꯧꯕ ꯏꯊꯟꯇꯅꯦ ꯇꯧꯔꯤꯁꯦ ꯌꯦꯡꯉꯣ ꯅꯪ ꯑꯣꯏꯇꯥꯗꯤ ꯅꯪ ꯅꯪ ꯑꯣꯏꯇꯥꯗꯤ ꯆꯥꯛꯀ ꯆꯥꯗꯧ ꯃꯥꯟꯗꯦ
ꯍꯥꯏꯗꯤ ꯅꯊꯟꯗ ꯂꯩꯕꯅꯤꯅ ꯅꯪꯅ ꯈꯨꯁꯤ ꯇꯧ ꯌꯥꯔꯦꯕ ꯅꯪ ꯆꯠꯅꯤꯡꯕ ꯃꯇꯝꯗ ꯆꯥꯔꯅꯤ ꯆꯥꯅꯤꯡꯗꯕ ꯃꯇꯝꯗ ꯆꯥꯔꯔꯣꯏ
ꯀꯨꯁꯤ ꯇꯧꯕ ꯌꯥꯗꯦ ꯑꯩ ꯏꯊꯟꯇ ꯂꯩꯔꯁꯨ ꯔꯨꯜ ꯑꯃꯒꯤ ꯃꯈꯥꯗꯅꯦ ꯑꯩꯅ ꯂꯩꯔꯤꯁꯦ
ꯑꯁ ꯑꯁ
ꯔꯨꯜ ꯁꯦꯝꯃꯤꯅꯦ ꯑꯩꯗꯤ ꯄꯨꯡ ꯄꯨꯡ ꯑꯁꯤꯒꯤ ꯇꯥꯏꯃꯤꯡꯗ ꯆꯥꯛ ꯊꯣꯡꯗꯕ ꯌꯥꯗꯦ ꯄꯨꯡ ꯑꯁꯤꯒꯤ ꯇꯥꯏꯃꯤꯡꯗ ꯆꯥꯗꯕ ꯌꯥꯗꯦ ꯍꯥꯏꯕ ꯂꯩꯅ
ꯎꯝ ꯎꯝ ꯊꯥꯖꯥꯔꯦ ꯊꯥꯖꯥꯔꯦ
ꯔꯨꯜ ꯑꯃ ꯇꯧꯔ ꯔꯨꯜ ꯑꯃ ꯂꯩꯅ ꯆꯥꯕ ꯊꯛꯄ ꯇꯧꯗꯕ ꯅꯠꯇ꯭ꯔꯗꯤ ꯍꯛꯆꯥꯡ ꯁꯣꯛꯀꯅꯦꯕꯀꯣ
ꯊꯖꯥꯔꯦ
ꯄꯨꯡ ꯑꯃꯃꯨꯛ ꯂꯩꯔꯅꯤ ꯏꯔꯨꯖꯕ ꯆꯠꯂꯅꯤ ꯌꯦꯡꯉꯣ ꯑꯩꯈꯣꯏꯒꯤꯆꯤꯠ ꯇꯥꯏꯃꯤꯡꯁꯦ ꯐꯤꯛꯁꯇꯅꯦ ꯑꯗꯨꯅ ꯍꯣꯔꯦꯟ ꯇꯨꯝꯅꯤꯡꯗ꯭ꯔꯒꯅ ꯕꯣꯜ ꯌꯦꯡꯉꯅꯤ ꯇꯨꯝꯅꯤꯡꯉꯒꯅ ꯇꯨꯝꯊꯣꯛꯈ꯭ꯔꯅꯤ
ꯈ꯭ꯋꯥꯏꯗꯒꯤ ꯐꯠꯇꯕ ꯂꯝꯆꯠꯅꯦ ꯅꯪ ꯇꯧꯔꯤꯗꯣ ꯍꯥꯏꯗꯤ ꯆꯥꯛ ꯆꯥꯊꯣꯛꯑꯒ ꯆꯥꯛ ꯆꯥꯊꯣꯛꯑꯒ ꯂꯨꯖꯕ ꯍꯥꯏꯕꯁꯤꯗꯤ
ꯑꯦ ꯄꯨꯡ ꯑꯃꯃꯨꯛ ꯒꯦꯞ ꯄꯨꯡ ꯑꯃꯃꯨꯛ ꯒꯦꯞ ꯂꯩꯈ꯭ꯔꯗꯤ ꯌꯥꯔꯦ ꯀꯩꯝꯇ ꯀ ꯀꯩꯝꯇ ꯀꯥꯏꯗꯦ ꯑꯩ ꯗꯣꯛ ꯇꫪꯗ ꯍꯪꯈ꯭ꯔꯕꯅꯤ
ꯨꯇꯨ ꯌꯥꯗꯦ ꯅꯨꯡꯗꯥꯡꯗꯗꯤ ꯐꯔꯛ ꯇꯥꯏ
ꯅꯪꯗꯤ ꯆꯥꯛ ꯆꯥꯗꯕꯤꯗ ꯑꯗꯨꯝ ꯂꯨꯖꯕ ꯑꯣꯏꯔꯕꯅꯦ ꯑꯗꯨꯗꯤ
ꯍꯣꯏ ꯆꯥꯛ ꯆꯥꯗ꯭ꯔꯤꯉꯩꯗ ꯂꯨꯖꯒꯗꯕꯅꯤ ꯀꯩꯅꯣ ꯁꯤꯠ ꯅꯥꯟꯅ ꯏꯁꯥꯁꯦ ꯁꯦꯡꯅ
ꯑꯌꯨꯛꯇꯨ ꯆꯥꯛ ꯆꯥꯗꯕꯤ ꯅꯨꯡꯗꯥꯡꯁꯨ ꯆꯥꯗꯕꯤ ꯆꯔꯥ ꯍꯦꯜꯂꯒ ꯎꯖꯕ ꯑꯣꯏꯔꯕꯅꯤ ꯅꯪꯒꯤꯅ
ꯑꯁ ꯑ ꯅꯪ ꯑꯁ ꯍꯥꯏꯃꯟꯈ꯭ꯔꯦꯗ ꯌꯥꯔꯣꯏꯗ ꯑꯗꯨꯗꯤ ꯀꯅꯥꯅ ꯑꯗꯨꯃꯥꯏꯅ ꯇꯧꯅꯕ꯭ꯔꯍꯦ
ꯏꯔꯨꯖꯕ ꯏꯔꯨꯖꯕꯒꯤ ꯆꯔꯥ ꯍꯦꯜꯂ ꯏꯔꯨꯖꯔꯗꯤ ꯑꯁ ꯂꯣꯏꯔꯤ ꯃꯤ
ꯍꯣꯏ ꯑꯃꯔꯣꯝꯗ ꯅꯠꯇꯦ ꯑꯃꯔꯣꯝꯗ ꯏꯊꯟꯗ ꯂꯩꯕ ꯑꯣꯏꯔꯦ
ꯍꯌꯦꯌꯦꯡ ꯍꯌꯦꯌꯦꯡꯡ ꯅꯠꯇꯦ ꯍꯌꯦꯡ ꯍꯌꯦꯡ ꯍꯌꯦꯡꯁ ꯏꯔꯨꯖꯒꯗꯧꯕꯅꯤ ꯅꯪ ꯉꯁꯤ ꯆꯥꯛ ꯆꯥꯔꯔꯣꯏꯀꯣ ꯆꯥꯔꯨꯅꯨꯀꯣ ꯅꯪ ꯆꯥꯛ ꯆꯥꯔꯗꯤ ꯅꯪ ꯆꯍꯤꯔꯥꯅꯤ ꯏꯔꯨꯖꯕꯒꯤ ꯆꯥꯛ ꯆꯥꯕ ꯌꯥꯗꯦ ꯆꯥꯛ ꯆꯥꯕ ꯃꯇꯨꯡꯗ ꯏꯔꯨꯖꯕ ꯌꯥꯗꯦ ꯑ ꯆꯥꯛꯇꯤ ꯁꯨꯡꯁꯥ ꯆꯥꯗꯕꯒꯤꯇ ꯍꯥꯏꯕꯁꯤꯅꯤ
ꯅꯨꯡꯇꯤꯒꯤ ꯂꯨꯖꯩꯅ ꯑꯦ ꯑꯦ ꯑꯩꯅ ꯍꯥꯏꯕꯨꯗꯤ ꯂꯩꯗꯅ
ꯆꯥꯗꯕ ꯅꯠꯇ ꯆꯔ ꯃꯔꯔꯣꯏ
ꯏꯊꯟꯗ ꯂꯩꯕ ꯑꯣꯏꯔꯗꯤ ꯍꯣꯏ ꯎ ꯆꯥꯗꯕ ꯃꯇꯝꯁꯨ ꯌꯥꯎꯔꯛ ꯌꯥꯎꯔꯛꯀꯅꯤ ꯆꯔꯥ ꯍꯦꯟꯕ ꯃꯇꯝꯁꯤ ꯌꯥꯎꯔꯛꯀꯅꯤ ꯑꯗꯨꯕꯨ ꯍꯧꯖꯤꯛꯇꯤ ꯅꯨꯄꯤꯒ ꯂꯩꯕꯅꯤꯅ ꯑꯉꯥꯡꯁꯨ ꯄꯤꯕꯅꯤꯅ ꯆꯥꯡ ꯅꯥꯏꯔꯗꯤ ꯌꯥꯗꯦꯕ ꯍꯟꯗꯛꯇꯤ
ꯆꯥꯡ ꯅꯥꯏꯕꯗꯤ ꯑꯩꯅ ꯍꯦꯜꯂꯦ ꯑꯩꯉꯣꯟꯗꯒꯤꯅꯤ ꯑꯩꯗꯤ ꯐꯤꯛꯁ ꯐꯤꯛꯁ ꯇꯥꯏꯃꯤꯡꯗꯅꯤ ꯍꯧꯖꯤꯛ ꯑꯩ ꯏꯁꯤꯡ ꯌꯦꯡꯉꯣ ꯍꯧꯖꯤꯛ ꯏꯁꯤꯡ ꯊꯛꯑꯅꯤ ꯑꯩ ꯌꯦꯡꯉꯨ
ꯅꯪ ꯅꯪ ꯀꯔꯤ ꯇꯧꯒꯅꯤ ꯊꯕꯛ
ꯄꯨꯡ ꯇꯔꯥ ꯇꯔꯥꯒ ꯃꯤꯅꯤꯠ ꯃꯉꯥ ꯍꯣ ꯏꯁꯤꯡ ꯊꯛꯑꯅꯤ ꯔꯣ ꯇꯤꯟꯗꯣ ꯌꯥꯗꯦꯕ
ꯎ ꯑ ꯑ ꯑꯣ ꯋꯥ ꯉꯥꯡꯕ ꯋꯥ ꯉꯥꯡꯕ ꯍꯩꯕꯒꯁꯨ ꯌꯥꯗꯦꯅꯦ
ꯁꯣꯏ ꯁꯣꯏꯕ ꯌꯥꯗꯦꯕ ꯁꯤꯒꯨꯝꯕꯁꯤꯗꯤꯀꯣ ꯑꯩꯈꯣꯏꯗꯤ ꯇꯥꯏꯃꯤꯡ ꯇꯥꯏꯃꯤꯡ ꯐꯤꯛꯁꯇꯅꯦꯕ ꯇꯥꯏꯃꯤꯡ ꯐꯤꯛꯁꯇ ꯂꯩꯕꯅꯦꯕ
ꯋꯥ ꯉꯥꯡꯖꯕ ꯍꯩꯕ ꯍꯩꯕꯒ ꯍꯥꯏꯁꯤ ꯂꯥꯟꯖꯔꯒꯁꯨ ꯆꯨꯝꯅꯤꯡꯉꯥꯏ ꯍꯥꯏꯏꯕ ꯌꯥꯏ ꯅꯪ ꯌꯥꯏꯦ ꯅꯪ ꯎꯝ ꯋꯥꯉꯥꯡ ꯁꯥꯉꯥꯡꯗꯧ ꯌꯥꯏꯦ ꯍꯤꯡꯒꯅꯤ
ꯑꯁ ꯍꯁꯤꯡꯉꯤꯁꯤꯗꯤ
ꯍꯒꯅꯤ ꯍꯒꯅꯤꯅ
ꯃꯇꯝ ꯃꯇꯝ ꯃꯇꯝꯒꯤ ꯆꯠꯅꯕꯤꯗꯣ ꯑꯗꯨ ꯇꯧꯗꯕꯗꯤ ꯌꯥꯗꯕ ꯑꯗꯨ ꯇꯧꯗ꯭ꯔꯒꯗꯤ
ꯍꯛꯆꯥꯡꯁꯤ ꯁꯣꯛꯂꯛꯀꯅꯦꯕꯀꯣ ꯍꯛꯆꯥꯡ ꯁꯣꯛꯇꯅꯕꯅꯦ ꯑꯩꯅ ꯍꯥꯏꯁ
ꯑꯌꯨꯛ ꯑꯌꯨꯛꯇꯤ ꯌꯥꯍꯧ ꯉꯝꯕ꯭ꯔꯣ
ꯑꯌꯛꯇ ꯇ ꯌꯉꯂꯦ ꯍꯦꯒ ꯍꯣꯠꯄꯒ ꯋꯥꯀꯤꯡ ꯆꯂ ꯄꯨꯡ ꯄꯨꯡ ꯃꯔꯤ ꯃꯈꯥꯏ ꯃꯔꯤ ꯃꯔꯤ ꯃꯈꯥꯏꯗ ꯍꯧꯍꯜꯂꯅꯤ ꯋꯥꯋꯥꯛꯀꯤꯡ ꯆꯠꯂꯅꯤ ꯃꯉꯥ ꯃꯈꯥꯏꯗ ꯍꯜꯂꯛꯑꯅꯤ ꯃꯉꯥ ꯃꯈꯥꯏꯗ ꯍꯜꯂꯛꯑꯒ ꯀꯩꯅꯣ ꯇꯧꯔꯅꯤ ꯈꯨꯠ ꯁꯥ ꯆꯥꯝꯊꯣꯛꯑꯅꯤ ꯆꯥꯝꯊꯣꯛꯄ ꯂꯣꯏꯔꯀꯥꯟꯗ
ꯆꯥꯡ ꯌꯦꯟꯁꯥꯡ ꯊꯣꯡꯉꯅꯤ ꯆꯥꯡ ꯌꯦꯟꯁꯥꯡ ꯊꯣꯡꯕ ꯂꯣꯏꯔꯒ ꯆꯥ ꯅꯨꯡꯉ ꯕ꯭ꯔꯦꯛꯐꯥꯁꯇꯤ ꯑꯩꯈꯣꯏ ꯑꯩꯈꯣꯏ ꯕ꯭ꯔꯦꯛꯐꯥꯁ ꯇꯧꯕ ꯍꯩꯅꯗꯌꯦ
ꯎꯝ
ꯑꯩꯣꯏꯗꯤ ꯕ꯭ꯔꯦꯛꯐꯥꯁ ꯇꯧꯔꯛꯇꯕ ꯃꯤꯅꯦꯕꯀꯣ ꯕ꯭ꯔꯦꯛꯐꯥꯁ ꯇꯧꯕ ꯍꯥꯏꯁꯦ ꯑꯐꯕ ꯊꯕꯛ ꯅꯠꯇꯦ ꯑꯗꯨ ꯆꯥꯛ ꯆꯥꯛꯇꯨꯅ ꯃꯔꯨꯅꯤ ꯆꯥꯛ ꯆꯥꯛꯇꯨꯅ ꯃꯔꯨꯅꯦ ꯆꯥꯛ ꯅ ꯑꯦꯛ ꯂꯥꯛꯄꯒ ꯑꯦꯛ ꯂꯥꯛꯄꯒ ꯑ ꯂꯥꯛꯄꯒ ꯆꯥꯛ ꯏꯟꯁꯥꯡ ꯊꯣꯡꯉꯅꯤ ꯊꯣꯡꯕꯤꯅꯕ ꯃꯤ ꯂꯩꯇꯕꯅꯤꯅ ꯑꯩꯈꯣꯏꯗꯤꯀꯣ ꯍꯦꯛ ꯊꯕꯛ ꯆꯠꯊꯣꯛ ꯆꯠꯁꯤꯟ ꯇꯧꯕ ꯦ ꯍꯦꯛ ꯍꯦꯛ ꯋꯥꯛꯀꯤꯡ ꯍꯜꯂꯛꯑꯒ ꯑꯗꯨꯝ ꯍꯦꯛꯇ ꯆꯥꯛ ꯊꯣꯡꯉꯅꯤ ꯊꯣꯡꯕ ꯂꯣꯏꯔꯀꯥꯟꯗ ꯀꯔꯤ ꯇꯧꯅꯤ ꯁꯪꯕ꯭ꯔꯥ
ꯊꯣꯡꯉ ꯂꯣꯏꯔꯒ ꯄꯨꯡꯈꯥꯏꯃꯨꯛ ꯂꯩꯔꯅꯤ ꯄꯨꯡꯈꯥꯏꯃꯨꯛ ꯂꯩꯔ ꯃꯇꯨꯡꯗ ꯆꯥꯛ ꯌꯦꯟꯁꯥꯡꯗꯣ ꯏꯪꯊꯔꯦ ꯍꯥꯏꯔ ꯀꯥꯟꯗꯣ ꯐꯖꯅ ꯊꯤꯗꯣꯛꯑꯅꯤ ꯑꯗꯨꯒ ꯆꯥꯛꯈꯔ ꯆꯥꯛꯈꯥꯏꯔꯅꯤ ꯑꯗꯨꯒ
ꯑꯁ ꯍ ꯑꯗꯨꯗꯨꯅ ꯅꯪ ꯅꯪ ꯅꯪꯒꯤ ꯋꯥꯔꯤꯗꯨꯗꯤ ꯌꯥꯝ ꯁꯣꯏꯕ ꯑꯃ ꯌꯥꯎꯔꯦ ꯑꯃꯨꯛ
ꯍꯣꯏ ꯍꯜꯂꯛꯑꯒ ꯋꯥꯛꯀꯤꯡ ꯆꯠꯂ ꯍꯜꯂꯛꯑꯒ ꯏꯔꯨꯖꯕꯅꯦꯕ ꯑꯩꯈꯣꯏꯗꯤ
ꯅꯠꯇꯦ ꯅꯪ ꯑꯁꯣꯏꯕ ꯑꯃ ꯌꯥꯎꯔꯤꯕ ꯑꯗꯨ ꯃꯅꯨꯡꯗꯨꯗ ꯁꯣꯏ ꯁꯣꯏꯕꯃꯩ ꯆꯥꯛ ꯆꯥꯛ ꯌꯦꯟꯁꯥꯡ ꯏꯪꯅ ꯆꯥꯕ ꯍꯥꯏꯒꯁꯦ ꯍꯛꯆꯥꯡꯗ ꯌꯥꯝꯅ ꯐꯠꯇꯕ ꯍꯛꯆꯥꯡꯅ ꯄꯥꯝꯗꯕꯅꯤ
ꯏꯪꯅ ꯆꯥꯕ ꯍꯥꯏꯕꯁꯦ ꯏꯪꯅ ꯐ꯭ꯔꯤꯖꯇ ꯊꯝꯃꯒ ꯐ꯭ꯔꯤꯖꯇ ꯊꯝꯕ ꯆꯥꯏ ꯍꯥꯏꯕ ꯅꯠꯇꯦ ꯅꯠꯇꯦ ꯅꯪ ꯐ꯭ꯔꯤꯖꯇ ꯊꯝꯕ ꯆꯥꯕ꯭ꯔꯣ ꯐ ꯐ ꯐꯨꯡ ꯐ ꯐ ꯐꯣꯡ ꯐꯣꯡ ꯑꯁ ꯅꯪ ꯅꯅꯨꯡꯉꯥꯏ ꯆꯥꯕ꯭ꯔꯣ
ꯄꯣꯡ ꯐꯣꯡ ꯈꯔ ꯆꯥꯔꯦ ꯅꯪ ꯅꯌꯥꯗ ꯂꯣꯏꯅ ꯀꯦꯜꯂꯅꯤ ꯌꯥꯔꯣꯏꯌꯦꯦ ꯇꯥꯏꯃꯤꯡ ꯂꯩꯌꯦ ꯇꯥꯏꯃꯤꯡ ꯂꯩꯑ ꯅꯪ ꯇꯥꯏꯃꯤꯡꯗꯣ ꯑꯁ
ꯅꯠꯇꯦ ꯅꯪ ꯅꯪ ꯅꯪ ꯄꯨꯡꯈꯥꯏ ꯍꯥꯏꯕꯗꯨꯗꯤ ꯍꯦꯟꯃꯈ꯭ꯔꯦꯕ ꯏꯪꯉꯅꯦꯕ ꯌꯥꯝꯅ
ꯑꯦ ꯏꯪꯗꯦ ꯑꯩꯈꯣꯏꯒꯤꯗꯤ ꯑꯩꯈꯣꯏꯗꯤ ꯋꯥꯔꯃꯔꯗ ꯊꯝꯃꯒ ꯑꯗꯨꯝ ꯆꯥꯕꯅꯤꯅꯦ
ꯎ ꯌꯖꯨꯝꯕꯨ ꯂꯨꯝꯕꯨꯐꯥꯎ ꯁꯥꯔꯝꯃꯔꯣꯏꯕ
ꯁꯥꯕ ꯍꯥꯏꯁꯦ ꯇꯥꯏꯃꯤꯡꯗꯣ ꯆꯞ ꯆꯥꯔꯕ ꯇꯥꯏꯃꯤꯡꯗ ꯑꯩꯈꯣꯏꯅ ꯄꯨꯡꯈꯥꯏ ꯍꯥꯏꯁꯦ ꯑꯩꯈꯣꯏꯒꯤꯗꯤ ꯂꯩꯌꯦ ꯔꯣꯇꯤꯟ ꯂꯩꯌꯦꯕ ꯔꯣꯇꯤꯟ ꯔꯣꯇꯤꯟꯒꯤ ꯃꯈꯥꯗꯅꯤ ꯑꯩꯈꯣꯏꯅ ꯊꯕꯛ ꯁꯨꯔꯤꯁꯦ
ꯎ ꯎꯝ ꯃꯇꯝꯒꯁꯦ ꯆꯠꯂꯝꯒꯅꯤ ꯐꯖꯅ ꯆꯠꯂꯝꯒꯅꯤ ꯅꯣꯡ ꯐꯥꯗꯣꯛ ꯊꯕꯛꯇ ꯉꯟꯅ ꯍꯜꯂꯛꯄ ꯅꯨꯃꯤꯠ ꯌꯥꯎꯔꯛ ꯅꯤ ꯊꯦꯡꯅ ꯍꯜꯂꯛꯄ ꯅꯨꯃꯤꯠ ꯌꯥꯎꯒꯅꯤ ꯃꯇꯝ ꯐꯖꯅ ꯆꯠꯂꯝꯒꯅꯤ ꯅꯪ
ꯉꯟꯅ ꯍꯜꯂꯛꯄꯁꯨ ꯌꯥꯗꯦ ꯊꯦꯡꯅ ꯍꯜꯂꯛꯄꯁꯨ ꯌꯥꯗꯦ
ꯎꯝ ꯌꯥꯔꯔꯤꯗꯨꯗꯤ ꯌꯥꯔ ꯑꯗꯨꯗꯤ
ꯑꯩ ꯊꯕꯛ ꯃꯐꯝꯗꯁꯨ ꯔꯨꯇꯤꯟ ꯊꯝꯕꯅꯦ ꯑꯩ ꯊꯦꯠꯄꯅꯦ ꯊꯦꯠꯄꯅꯦ
ꯎ ꯎꯝ
ꯐꯖꯅ ꯊꯦꯠꯄꯅꯦ ꯅꯪ ꯑꯨꯛꯇꯪ ꯂꯥꯛꯑꯒ ꯌꯦꯡꯉꯣ ꯍꯌꯦꯡ ꯂꯥꯛꯑꯣ ꯍꯌꯦꯡ ꯀꯣꯏ ꯂꯥꯛꯑꯣ ꯀꯣꯏꯔꯛꯑꯣ
ꯎꯝ
ꯑꯊꯨꯝ ꯃꯍꯥꯎꯁꯨ ꯌꯥꯝ ꯂꯩꯕꯅꯦ ꯑꯩ ꯃꯅꯥꯛꯇ ꯆꯤꯡꯒꯤ ꯄꯣꯠ ꯏꯟꯁꯥꯡ ꯅꯥꯄꯤ ꯀꯔꯤ ꯀꯌꯥ
ꯑꯁ ꯑꯍꯥꯎ ꯑꯊꯨꯝꯝꯁꯨ ꯌꯥꯝꯌꯥꯝ ꯂꯩꯥꯛꯑꯦ ꯍꯥꯏꯔꯒ ꯑꯩꯗꯤ ꯐ꯭ꯔꯤꯗ ꯄꯤꯖꯒꯗꯕ꯭ꯔꯥ ꯍꯥꯏꯔꯒ
ꯎꯝ ꯆꯤꯡ ꯑꯍꯥꯎ ꯑꯊꯨꯝ ꯃꯌꯥꯝ ꯂꯩꯕꯅꯦ ꯑꯗꯨ ꯂꯥꯛꯑꯣ ꯄꯩꯁꯥ ꯈꯔ ꯄꯥꯏꯔꯛꯑꯣ ꯄꯩꯁꯥ ꯀꯌꯥꯝ ꯄꯥꯏꯗꯗꯤꯀꯣ ꯌꯥꯝ ꯌꯥꯝ ꯂꯩ ꯐꯪꯉꯣꯏ
ꯑꯁ ꯅꯣꯏ ꯍꯥꯏꯕ ꯋꯥꯅꯤꯗ ꯑꯗꯨ ꯅꯪꯅ ꯂꯩꯕ ꯖꯒꯥꯗꯨꯁꯨ ꯇꯥꯡꯕ ꯃꯥꯜꯂꯦꯗ
ꯇꯥꯡꯗꯦ ꯄꯣꯠ ꯆꯩꯗꯤ ꯐꯩꯁꯤꯗꯤ ꯄꯣꯠ ꯆꯩꯗꯤ ꯐꯩꯁꯤꯗꯤ ꯄꯨꯔꯥ ꯄꯤꯌꯣꯔ ꯑꯣꯔꯒꯥꯅꯤꯛꯅꯦ ꯑꯣꯔꯒꯥꯅꯤꯛ ꯍꯥꯏꯁꯦ ꯄꯤꯌꯣꯔ ꯑꯣꯔꯒꯥꯅꯤꯛꯅꯤ ꯅꯪꯅ ꯆꯥꯒꯦ ꯍꯥꯏꯕꯗ ꯐꯪꯗꯕ ꯄꯣꯠ ꯑꯝꯇ ꯂꯩꯇꯦ ꯂꯥꯛꯑꯣ ꯍꯌꯦꯡꯗꯤꯀꯣ ꯑꯩ ꯃꯅꯥꯛꯇ ꯀꯣꯏꯔꯛꯑꯣ
ꯃꯟꯖ
ꯄꯩꯁꯥꯗꯤ ꯈꯔ ꯌꯥꯝ ꯄꯥꯏꯔꯛꯀꯗꯕ ꯑꯦ ꯂꯨꯄꯥ ꯆꯥꯝꯃ ꯆꯅꯤ ꯈꯛꯇꯪꯅꯗꯤ ꯌꯥꯔꯣꯏꯌꯦ ꯑꯩꯁꯨ ꯑꯩꯅꯐꯥꯎ ꯆꯥꯕ ꯀꯣꯟꯅꯔꯣꯏ ꯑꯗꯨꯗꯤ
ꯅꯪ ꯅꯪꯒꯤꯁꯨ ꯌꯥꯅ ꯄꯨꯔꯛꯀꯗꯕꯅꯦꯕ
ꯑꯁ ꯏꯃꯥꯟꯅꯕꯤ ꯃꯅꯥꯛꯇ ꯆꯠꯄ ꯍꯥꯏꯁꯦ ꯌꯥꯝ ꯏꯔꯥꯏ ꯂꯥꯏꯅ ꯆꯠꯄ ꯌꯥꯗꯦꯅꯦ
ꯍꯣꯏꯅꯦ ꯍꯣꯏꯅꯦ ꯑꯗꯨꯕꯨꯗꯤ ꯑꯗꯨ ꯅꯪ ꯅꯪꯒꯤ ꯋꯥꯉꯥꯡꯗꯨꯗꯤ ꯅꯪ ꯈꯤꯇꯪ ꯅꯪꯒꯤ ꯈꯤꯇꯪ ꯈꯟꯕꯒꯤ ꯇꯥꯏꯞꯇ ꯇꯧꯔꯛꯇ꯭ꯔꯣ
ꯑꯩ ꯈꯛꯇꯪ ꯅꯠꯇꯦꯅꯦ ꯈꯆꯥ ꯄꯩꯁꯥ ꯈꯔ ꯌꯥꯝ ꯄꯨꯔꯛꯑꯣ ꯍꯥꯏꯁꯦ ꯅꯪꯒꯤꯗꯃꯛꯇꯁꯨ ꯌꯥꯎꯔꯕꯅꯦ ꯑꯗꯨꯗ ꯑꯩ ꯈꯛꯇꯪꯒꯤ ꯋꯥ ꯅꯠꯇ꯭ꯔꯦ ꯑꯗꯨꯗ ꯅꯪꯒꯤꯁꯤ ꯌꯥꯎꯅ ꯍꯥꯏꯔꯕꯅꯤ
ꯃꯌꯥꯝꯒꯤꯗꯃꯛꯇꯅꯦ ꯑꯩꯅ ꯍꯥꯏꯔꯤꯁꯦ
ꯅꯣꯏ ꯑꯗꯨꯋꯥꯏꯒꯤ ꯕꯖꯥꯔꯗꯨꯗ ꯀꯩ ꯆꯤꯡꯒꯤ ꯁꯥ ꯉꯥ ꯄꯨꯔꯛꯇ꯭ꯔꯕ ꯑꯃꯨꯛꯀ
ꯑꯁ ꯋꯥꯠꯇꯦꯅꯦ ꯑꯗꯨꯕꯨꯗꯤ ꯑꯩ ꯍꯥꯏꯔꯛꯀꯅꯤꯅꯦ
ꯑꯁ ꯍꯥꯏꯕ ꯋꯥꯅꯦꯗ ꯁꯤ ꯃꯀꯣꯛ ꯄꯥꯏꯂ ꯏꯇꯦꯗꯥ
ꯅꯪꯉꯣꯟꯗꯗꯤ ꯃꯀꯣꯛ ꯑꯇꯥꯡꯕ ꯌꯥꯝ ꯂꯥꯛꯄꯅꯤꯅ ꯀꯩꯁꯨ ꯀꯥꯏꯗꯦꯅꯦ ꯀꯃꯥꯏꯅ ꯋꯥꯗꯣꯏꯗꯨꯅꯤ ꯇꯣꯂꯣꯞ ꯆꯥꯕ ꯇꯣꯂꯣꯞ ꯆꯥꯕ ꯅꯣꯏꯅ ꯋꯥꯏ ꯍꯥꯏꯔꯗꯤ ꯑꯩꯈꯣꯏꯗꯤ ꯀꯃꯥꯏꯅ ꯍꯤꯡꯕ ꯇꯥꯔꯕ
ꯃꯇꯝ ꯈꯔꯗꯤ ꯋꯥꯈꯤꯅꯤꯗ
ꯀꯥꯏ ꯋꯥꯗꯅꯨꯅꯦ ꯋꯥꯅꯤꯉꯥꯏꯗ ꯀꯇꯥꯗꯤꯅꯦ ꯅꯣꯏꯗꯤ ꯋꯥꯅꯤꯡꯉꯥꯏ ꯂꯩꯇꯦ ꯒꯤꯅꯦ ꯅꯣꯏꯗꯤ ꯋꯥꯕꯒꯤ ꯋꯥꯕꯒꯤ ꯃꯇꯝꯗꯨ ꯍꯦꯟꯈ꯭ꯔꯕꯅꯤꯅꯦ
ꯎꯝ ꯍꯅꯦ ꯌꯥꯎꯁꯤ ꯏꯎ ꯌꯧꯁꯤꯜꯂꯛꯑꯕꯅꯤꯅꯦ
ꯋꯥꯕꯒꯤ ꯃꯇꯝ ꯌꯥꯝ ꯋꯥꯔꯣꯏꯗ ꯀꯃꯥꯏꯅ ꯋꯥꯗꯣꯏꯅꯪ ꯋꯥꯕꯩ ꯃꯇꯝ ꯂꯩꯇꯦ ꯅꯪꯒꯤ ꯋꯥꯉꯦ ꯀꯔꯤꯝꯇ ꯂꯩꯇꯦꯗ ꯄꯩꯁꯥ ꯊꯣꯛꯄ ꯅꯣꯏꯗꯕꯨ ꯀꯃꯥꯏꯅ ꯋꯥꯗꯦ ꯄꯩꯁꯥ ꯊꯣꯛꯇꯕ ꯑꯩꯈꯣꯏ ꯐꯥꯎꯗ ꯋꯥꯏꯑꯦ ꯍꯥꯏꯗꯦꯕ ꯊꯣꯛꯇꯕ ꯑꯩꯈꯣꯏꯅꯐꯥꯎ ꯇꯨꯃꯤꯟꯅ ꯂꯩꯌꯦ ꯊꯣꯛꯄ ꯅꯣꯏꯅꯗꯤ ꯀꯃꯥꯏꯅ ꯋꯥꯏ ꯍꯥꯏꯔꯤꯅꯣꯅꯦ ꯃꯤꯅ ꯇꯥꯕꯗ ꯅꯣꯛ ꯅꯣꯛꯅꯔꯅꯤꯅꯦ ꯃꯤꯅ ꯅꯣ ꯃꯤ ꯑꯩ ꯅ ꯍꯥꯏꯁꯦ ꯇꯥꯛꯑꯣꯅꯦ ꯃꯤꯅ ꯇꯥꯔꯒ ꯀꯔꯤ ꯍꯥꯏꯅ ꯈꯜꯂꯨꯅꯤ ꯅꯣꯏꯒꯤꯗ ꯅꯣꯏꯅ ꯋꯥꯏ ꯍꯥꯏꯔꯗꯤ
ꯌꯥꯔꯦ ꯌꯥꯔꯦ ꯅꯪ ꯅꯪ ꯅꯪ ꯅꯪꯒꯤ ꯋꯥꯔꯤꯁꯨ ꯁꯥꯎꯅꯦ ꯅꯪ ꯅꯪ ꯅꯪꯅ ꯇꯥꯜꯂꯤꯕꯗꯨꯁꯨ ꯈꯜꯂꯨꯅꯦ ꯃꯁꯤꯡ
ꯑꯩꯗꯤ ꯑꯩꯗꯤ ꯇꯥꯟꯗ꯭ꯔꯦ ꯑꯗꯨ ꯌꯥꯗ꯭ꯔꯦ ꯑꯗꯨꯅ ꯉꯁꯤ ꯏꯔꯣꯟꯕ ꯆꯥꯏꯑ ꯂꯣꯏꯔꯦ ꯋꯥ ꯂꯣꯏꯔꯕꯅꯦ ꯑꯗꯨꯗꯒꯤ ꯑꯗꯨꯗꯒꯤ ꯑꯗꯨꯝ ꯈꯪꯉꯣ ꯑꯗꯨꯗꯩ ꯈꯪꯉꯨ ꯏꯔꯣꯝꯕꯗ ꯁꯤ ꯆꯥꯏ ꯉꯔꯥꯡꯅ ꯁꯤꯕꯣꯠ ꯆꯝꯐꯨꯠ ꯆꯥꯏ ꯋꯥꯠꯂꯣꯏꯔꯦ
ꯋꯥ ꯌꯥꯝ ꯋꯥꯂꯤꯉꯥꯏ ꯂꯩꯇꯦ ꯑꯗꯨꯗ ꯉꯥꯡ ꯁꯤꯕꯣ ꯆꯝꯐꯨꯠ ꯆꯥꯏ ꯉꯁꯤ ꯏꯔꯣꯝꯕꯆꯥꯏ ꯂꯣꯏꯔꯦ ꯍꯌꯦꯡ ꯁꯧꯒ꯭ꯔꯤ ꯆꯥꯔꯅꯦ ꯑꯃꯨꯛ ꯂꯣꯏꯔꯦ ꯋꯥꯔꯤꯗꯨꯗ ꯂꯣꯏ ꯂꯩꯔꯕꯅꯦ ꯈꯣꯡꯗ꯭ꯔꯝꯒ ꯌꯦꯡꯒ ꯆꯥꯏꯗ ꯅꯪ ꯆꯤꯡꯒꯤ ꯌꯥꯝ ꯇꯥꯛꯕꯅꯦ ꯑꯗꯣ
ꯑꯗꯣ ꯑꯩꯅ ꯍꯥꯏꯗꯨꯗꯤ ꯑꯩꯅ ꯍꯥꯏꯗꯨꯗꯤ ꯉꯁꯤ ꯈꯛꯇꯪ ꯆꯥꯕ ꯐꯪꯉꯦ ꯍꯥꯏꯗꯨꯗꯤ
ꯉꯁꯤ ꯈꯛꯇꯪ ꯆꯥꯕ ꯐꯪꯉꯤꯗ ꯑꯩꯗꯤ ꯉꯁꯤ ꯐꯥꯎ ꯆꯥꯕ ꯐꯪꯗꯦ ꯑꯩꯈꯣꯏꯗꯤ ꯄꯩꯁꯥ ꯄꯥꯏꯗꯕꯅꯤꯅ ꯁ ꯆꯍꯤꯍꯤ ꯀꯌꯥꯁꯨꯨꯔꯦ ꯑꯗꯨꯒꯨꯝꯕ ꯆꯥꯔꯛꯇꯕꯗꯣ ꯑꯩꯈꯣꯏ ꯑꯉꯥꯡ ꯆꯍꯤ ꯑꯃꯅꯤ ꯑꯅꯤꯛ ꯁꯨꯔꯤꯉꯩꯗ ꯑꯩꯈꯣꯏ ꯕꯕꯥ ꯑꯩꯈꯣꯏꯅ ꯄꯤꯖꯕꯗꯣ ꯑꯗꯨꯒꯤ ꯃꯇꯨꯡꯗꯒꯤ ꯑꯃꯨꯛ ꯆꯥ ꯐꯪꯗ꯭ꯔꯤ ꯍꯧꯖꯤꯛꯐꯥꯎ ꯌꯥꯝ ꯋꯥꯅ ꯍꯤꯡꯖꯔꯤꯅꯤꯈꯣꯏꯁꯤ ꯀꯣ
ꯑꯩꯈꯣꯏꯁꯦ ꯍꯧꯖꯤꯛꯁꯤꯦ ꯍꯥꯏꯔꯒꯗꯤ ꯌꯥꯝ ꯑꯍꯥꯎ ꯑꯍꯥꯎꯕ ꯌꯥꯝ ꯆꯥꯒꯗꯧꯕ ꯃꯇꯝꯅꯦꯕ ꯑꯗꯨ
ꯑꯗꯣ ꯉꯁꯤ ꯉꯁꯤ ꯌꯦꯟ ꯆꯥꯔꯤꯁꯦ ꯑꯍꯥꯎꯕ ꯆꯥ ꯐꯪꯗ꯭ꯔꯕꯣ
ꯎꯝ ꯊꯥ ꯑꯃꯒꯤ ꯃꯅꯨꯡꯗ ꯑꯃꯨꯛ ꯑꯃꯨꯛꯇꯪ ꯆꯥꯔꯗꯤ ꯋꯥꯂꯣꯏꯦ
ꯍꯌꯦꯡꯁꯨ ꯑꯃꯨꯛ ꯆꯥꯎꯕꯗꯣ ꯈꯔ ꯂꯦꯝꯃꯝꯃꯅꯤꯗꯅ ꯈꯔ ꯂꯃꯝ ꯝꯒꯅꯦ ꯂꯣꯏꯁꯤꯜꯂꯝꯈꯤꯔꯣꯏ ꯈꯔ ꯂꯩꯔꯝꯈꯤꯅꯤꯑ ꯑꯔꯦꯝꯕ
ꯍꯌꯦꯡ ꯑꯃꯨꯛ ꯆꯥꯎꯕꯗꯣ ꯑꯗꯣ ꯍꯌꯦꯡ ꯑꯃꯨꯛ ꯍꯌꯦꯡ ꯑꯃꯨꯛ ꯂꯣꯏꯔꯒ ꯑꯗꯨ ꯂꯣꯏꯔꯒ ꯍꯪꯆꯤꯠ ꯑꯃꯨꯛ ꯆꯥꯎ ꯌꯦꯔꯨꯝꯒꯗꯨ ꯈꯔ ꯌꯥꯝ ꯆꯥꯎꯋ ꯌꯦꯔꯨꯝ ꯌꯦꯔꯨꯝꯒꯗ ꯐꯨꯜꯂꯞ ꯐꯨꯜꯂ ꯆꯥꯎ ꯌꯦꯔꯨꯝ ꯆꯥꯕꯅ ꯍꯛꯆꯥꯡ ꯐꯕꯅꯤ ꯍꯛꯆꯥꯡ ꯐꯕꯅ ꯂꯟꯅꯦ ꯑꯁꯤ ꯈꯪꯉꯨ ꯑꯗꯨ ꯈꯪꯅ ꯆꯠꯂꯨ ꯄꯩꯁꯥꯗꯣ ꯄꯩꯁꯥꯗꯣ ꯄꯩꯁꯥꯗꯣ ꯅꯪ ꯂꯥꯛ ꯂꯥꯛꯈ ꯀ꯭ꯔꯣꯔ ꯀ꯭ꯔꯣꯔ ꯄꯥꯏꯔꯒ ꯀꯔꯤꯝꯇ ꯆꯥꯗꯕꯤꯗ ꯂꯩꯔꯒꯗꯤ ꯀꯔꯤꯝ ꯀꯥꯟꯅꯔꯣꯏ ꯅꯁꯥꯗꯣ ꯍꯥꯟꯅ ꯐꯥꯎꯎ
ꯎꯝ ꯑꯩꯁꯤꯕꯨ ꯌꯥꯝꯅ ꯂꯤꯛꯄꯒꯤ ꯇꯥꯏꯞꯇ
ꯄꯩꯁꯥ ꯌꯥꯝ ꯊꯣꯛꯄ ꯅꯣꯏꯗꯤꯀꯣ
ꯎꯝ ꯑꯩ ꯑꯩ ꯀꯔꯤꯝꯇ ꯍꯥꯏꯔꯔꯣꯏꯗ
ꯅꯪ ꯕꯣꯔ ꯐꯪꯅꯤꯡꯗꯕ꯭ꯔꯣ
ꯑꯣ ꯐꯪꯃꯤꯟꯅꯁꯦ ꯃꯟꯗꯦꯗ ꯅꯤꯡꯊꯧꯀꯥꯕ ꯅꯨꯃꯤꯠꯇ ꯅꯤꯡꯊꯧꯀꯥꯕ ꯅꯨꯃꯤꯠꯇ ꯆꯥꯛ ꯆꯥꯃꯤꯟꯅꯁꯤ ꯅꯍ
ꯕꯣꯔ ꯐꯪꯒꯦ ꯍꯥꯏꯔꯗꯤ ꯑꯩꯈꯣꯏꯗ ꯆꯥꯛꯀꯁꯨ ꯀꯧꯎꯗꯅ
ꯎꯝ ꯀꯧꯒꯦ ꯀꯧꯒꯦ
ꯆꯥꯛꯇꯤ ꯀꯧꯗꯦ ꯑꯗꯨꯒ ꯆꯥꯛꯇꯤ ꯀꯧꯗꯦ ꯑꯗꯨꯒ ꯅꯣꯏ ꯈꯤꯛꯇꯪ ꯆ ꯑꯍꯥꯎꯕ ꯈꯛ ꯆꯥꯔ ꯂꯩꯔꯒ ꯑꯩꯈꯣꯏꯗꯅ ꯀꯔꯤ ꯀꯔꯤꯅꯣ ꯍꯥꯏꯖꯤꯜꯂꯦ ꯑꯗꯨꯗꯤ ꯌꯥꯗꯦꯅꯤ
ꯀꯧꯔꯨ ꯂꯣꯏꯔꯦꯅꯦ ꯀꯧꯔꯨ ꯂꯣꯏꯔꯦꯅꯦ ꯆꯥꯃꯤꯟꯅꯔ ꯂꯣꯏꯔꯦꯅꯦ ꯑꯍꯥꯎ ꯑꯗꯨꯨꯝ ꯍꯥꯏꯁꯦ ꯆꯥꯃꯤꯟꯅꯒꯗꯧꯕꯅꯦ
ꯆꯥꯛ ꯆꯥꯛ ꯐꯥꯎꯕꯗ ꯑꯩꯈꯣꯏꯅ ꯆꯥꯔꯤꯁꯤ ꯁꯨꯄꯔ ꯐꯥꯏꯟꯅꯤ ꯄꯔꯃꯟꯒ ꯆꯥ ꯐꯪꯗ꯭ꯔꯕꯅꯦ ꯁꯨꯄꯔ ꯐꯥꯏꯟꯅꯤ ꯁꯨꯄꯔ ꯐꯥꯏꯟꯁꯨꯀꯣ ꯈ꯭ꯋꯥꯏꯗꯤ ꯀ ꯃꯃꯜ ꯂꯩꯇꯕ ꯌꯦꯟ ꯉꯥꯅꯨꯅ ꯆꯥꯒꯗꯧꯕ ꯉ ꯁꯨꯄꯔꯐꯥꯏꯟꯅꯤ ꯑꯩꯈꯣꯏꯅ ꯆꯥꯏ ꯑꯗꯨꯐꯥꯎ ꯈꯞꯇ꯭ꯔꯤꯕꯅꯤ ꯈꯞꯄ ꯀꯥꯟꯗꯗꯤꯀꯣ ꯑꯁ
ꯇꯥꯡ ꯃꯅꯦ ꯑꯗꯨ
ꯇꯥꯡꯉꯦ ꯑꯩꯈꯣꯏꯒꯤꯗꯃꯛꯇꯗꯤ ꯍꯣꯏ ꯄꯩꯁꯥ ꯄꯥꯏꯗꯕ ꯑꯩꯈꯣꯏꯒꯤꯗꯃꯛꯇ ꯅꯣꯏꯒꯤꯗꯤ ꯀꯥꯏꯁꯨ ꯅꯇꯅꯦ ꯑꯩꯈꯣꯏ ꯄꯩꯁꯥ ꯄꯥꯏꯗꯕꯩꯗꯃꯛꯇꯗꯤ ꯌꯦꯟ ꯉꯥꯅꯨꯅ ꯆꯥꯒꯗꯧꯕ ꯆꯦꯡꯗꯨꯅꯦ ꯑꯩꯈꯣꯏꯅ ꯆꯥꯔꯤꯁꯦ ꯌꯦ ꯑꯩꯈꯣꯏꯒꯤꯗꯤ ꯌꯦꯟ ꯉꯥꯅꯗ ꯁꯤ ꯑꯗꯣ ꯆꯥꯛ ꯃꯔꯨꯡ ꯐꯥꯎ ꯐꯪꯗ꯭ꯔꯕꯅꯤ ꯑꯩꯈꯣꯏ ꯌꯨꯝꯗ ꯂꯣꯏ ꯂꯣꯏꯕ ꯌꯦꯡꯉꯅꯨꯒꯁꯤꯅꯤ
ꯀꯔꯤ
ꯑꯃꯠꯇꯕ ꯆꯥꯡ ꯅꯨꯡꯁꯤꯠ ꯐꯥꯎ ꯐꯪꯉꯤꯅꯦ ꯃꯣꯏ
ꯀꯥꯏ ꯀꯔꯤ ꯆꯥꯔꯒ ꯍꯤꯡꯉꯤꯅꯣ ꯑꯗꯨꯗꯤ ꯃꯣꯏ
ꯅꯨꯡꯒ ꯆꯥꯏ ꯅꯨꯡꯗꯤ ꯌꯥꯝꯈ꯭ꯔ ꯄꯣꯠꯅꯤ ꯑꯩꯁ ꯁꯥꯏ ꯑꯣꯏꯣ ꯅꯍꯥꯟ ꯑꯃꯨꯛ ꯑꯩꯅ ꯉꯥꯨꯣꯡꯃ ꯀꯣꯒꯦꯅ ꯆꯥꯒꯦꯅ ꯇꯧꯔꯎ ꯑꯁ ꯃꯄꯨꯇ ꯅꯨꯡ ꯉꯛꯇ ꯂꯩꯔꯕꯃꯦ ꯑꯁ ꯑꯁꯤ ꯅꯠꯇꯦꯗꯅ ꯆꯥꯎꯗ꯭ꯔꯤ ꯟꯅꯥꯛꯂ
ꯍꯣꯏꯅꯦ ꯌꯦꯡꯒꯅꯨ ꯍꯥꯏ
ꯅꯨꯡ ꯌꯥꯝ ꯆꯥꯕꯅꯦꯕ ꯃꯣꯏꯅꯦ
ꯎꯝ ꯅꯥꯄꯤ ꯅꯥꯄꯤ ꯅꯥꯄꯤꯁꯤꯡꯒꯁꯦ ꯎꯝ
ꯅꯨꯡ ꯆꯥꯕꯁꯦ ꯆꯥꯎꯕ꯭ꯔꯥ ꯉꯥꯅꯨꯁꯤꯡꯁꯤꯕꯨ ꯆꯥꯎꯕ ꯆꯥꯎꯕ꯭ꯔꯥ ꯆꯥꯎꯗꯕ ꯈꯪꯕ꯭ꯔꯥꯅ
ꯅꯨꯡ ꯉꯥꯛꯇ ꯅꯠꯇꯦꯗꯅ ꯃꯣꯏ ꯆꯥꯔꯤꯗꯨꯣ
ꯑꯁ ꯅꯨꯡ ꯅꯨꯡ ꯈꯛꯇꯅꯦ ꯑꯩꯈꯣꯏ ꯉꯥꯅꯨꯗꯨꯗꯤ ꯆꯥꯔꯤꯗꯣ ꯇ ꯄꯆꯥꯥꯗꯦ
ꯅꯨꯡ ꯈꯛꯇꯪꯗꯗꯤ ꯍꯤꯡꯕ ꯉꯝꯃꯣꯏ ꯃꯥ ꯁꯕ ꯍꯤꯡꯕ ꯉꯝꯃꯣꯏ
ꯍꯉ ꯅꯣꯡꯒꯪ ꯏꯁꯤꯡ ꯌꯥꯝ ꯆꯔꯥꯏꯅ
ꯎꯝ ꯅꯨꯡ ꯈꯛꯇꯪ ꯆꯥꯔꯗꯤ ꯌꯥꯔꯔꯣꯏ ꯊꯤꯡꯉꯔꯣꯏ ꯄꯤꯒ ꯅꯥꯄꯤꯁꯤꯡꯒꯁꯦ ꯐꯣꯏꯗꯠꯂꯒ ꯆꯥꯗ꯭ꯔꯤꯕꯅꯤꯅꯦ ꯍꯌꯦ
ꯅꯥꯄꯤꯒꯗꯤ ꯀꯌꯥ ꯆꯥꯗꯦꯗ ꯑꯩꯈꯣꯏꯗꯤ ꯅꯥꯄꯤꯁꯨ ꯍꯧ ꯑꯩꯈꯣꯏꯗꯤ ꯁꯨꯄꯔ ꯀꯤꯂꯔꯒꯨꯝꯕ ꯀꯩꯅꯣꯒꯨꯝꯕꯅ ꯖꯪꯒꯜ ꯀ ꯇꯤꯡꯅ ꯀꯥꯞꯄꯅꯤꯅꯀꯣ ꯑꯣ ꯄꯤꯗꯣ ꯑꯝꯇ ꯍꯧ ꯦꯕ ꯅꯨꯡ ꯉꯥꯛꯛꯇꯅꯦꯕ ꯂꯩꯕ ꯅꯨꯡꯗꯤ ꯃꯔꯥꯡ ꯀꯥꯏꯔꯦ ꯍꯦ
ꯑꯗꯨ ꯄꯩꯁꯥ ꯄꯥꯏꯕꯒꯤ ꯅꯠꯇ꯭ꯔꯣ ꯍꯤꯗꯥꯛ ꯀꯥꯞꯁꯤꯜꯂꯤꯗꯣ
ꯁꯐꯥꯏꯕꯒꯤ ꯅꯠꯇꯦ ꯆꯄꯥꯏꯗꯕꯒꯤ ꯀꯥꯞꯄꯤꯅꯤꯅꯦ ꯌꯥꯝꯪ ꯁꯤꯗꯤꯩ ꯋꯥ
ꯎ ꯆꯄ ꯑꯗꯨꯗꯤ ꯄꯩꯁꯥ ꯄꯥꯏꯗ꯭ꯔꯗꯤ ꯀꯃꯥꯏꯅ ꯀꯥꯞꯇꯣꯏꯕ
ꯄꯥꯏꯗꯕꯒꯤ ꯎꯄꯥꯏ ꯂꯩꯇꯗꯅ ꯀꯥꯞꯄꯤꯅꯤꯅꯦ
ꯎꯝ
ꯃꯤꯅ ꯁꯨꯔꯒꯗꯤ ꯌꯥꯝ ꯋꯥꯔꯅꯤꯅ ꯁꯤꯗꯤ ꯌꯥꯔꯣꯏ
ꯇꯧꯒꯗꯕꯅꯤꯅꯦ ꯄꯥꯡꯒꯟ ꯄꯥꯡꯒꯟ ꯐꯨꯗꯣꯛꯀꯗꯕꯅꯤꯅꯦ
ꯌꯥꯗꯕꯅꯦ ꯆꯤꯟꯅꯗꯤ ꯌꯥꯝ ꯆꯤꯟꯅꯗꯤ ꯄꯥꯏ ꯍꯥꯏꯖꯕ ꯋꯥꯅꯤꯗꯣ
ꯝ ꯆꯤꯡꯗꯗꯤ ꯌꯥꯗꯦ ꯆꯤꯡꯒꯤ ꯆꯤꯡꯗꯗꯤ ꯆꯠꯅꯗꯦ ꯍꯥꯏꯗꯔ
ꯑꯩꯈꯣꯏꯔꯣꯝꯗꯗꯤꯀꯣ
ꯖꯪꯒꯜ ꯀꯇꯤꯡ ꯅꯠꯇꯗꯤ ꯎꯄꯥꯏ ꯂꯩꯇꯦꯕ ꯖꯪꯒꯜ ꯀꯇꯤꯡ ꯅꯩꯕꯅꯦ ꯑꯩꯈꯣꯏꯗꯤ
ꯑꯗꯨꯒ ꯑꯗꯨ ꯍꯥꯏꯔ ꯂꯧ ꯀꯗꯥꯏꯗ ꯇꯧꯏ ꯍꯟꯗꯛ
ꯅꯣꯏꯔꯣꯝꯗꯅꯦ ꯂꯝꯕꯤ ꯃꯇꯥꯏꯗ
ꯊ ꯊꯣꯡ ꯉꯥꯛꯛꯇꯔꯣ
ꯅꯠꯇꯦ
ꯐꯥꯏꯅꯦ
ꯑꯗꯨꯝ ꯌꯥꯕꯅꯦ
ꯆꯥꯎꯕ꯭ꯔꯣ